ꯇꯥꯏꯌꯦ ꯇꯥꯏꯌꯦ
ꯎꯝ ꯑꯁ ꯏꯟꯁꯥꯡ ꯂꯣꯏꯁꯤꯜꯂꯥꯛꯑ ꯃꯥꯜꯂꯦ ꯇꯦꯁ ꯇꯧꯔ ꯂꯥꯎ ꯇꯧꯔꯦ ꯌꯥꯍꯥꯟ ꯀꯩꯅꯣ ꯈꯔ ꯉꯧ ꯁꯧꯒ꯭ꯔꯤ ꯑꯃ ꯊꯣꯡꯉꯦ ꯑꯗꯨꯒ ꯀꯩꯅꯣ ꯌꯦꯟ ꯈꯤꯇꯪꯒ ꯉꯧꯕ ꯑꯗꯨꯒꯤ ꯇꯁ ꯇꯧ ꯑꯣꯂꯥꯎꯗ ꯑꯦ ꯁꯦꯠꯊꯔꯒꯦ ꯉꯖꯤꯛ ꯈꯔ ꯋꯥꯔꯨꯕꯒꯊꯧ ꯆꯦꯊꯣꯛꯎꯩ
ꯆ ꯐ ꯊ
ꯋꯥ ꯍꯣꯏꯅꯦ ꯑ ꯂꯩꯔꯝꯃꯤꯅ ꯑꯁ ꯑꯩꯁꯨ ꯔꯦꯟꯇ ꯂꯩꯌꯦ ꯑꯗꯣ ꯍꯣꯏ ꯌꯨꯝꯗ ꯁꯨꯝ ꯂꯩꯔꯤꯕꯩꯅꯦ ꯑꯗꯨꯅ ꯑꯁ ꯀꯩꯅꯣ ꯇꯧꯗꯅ ꯍꯋꯥꯏꯗ ꯆꯥꯁꯤꯟꯗꯅꯀꯣ ꯑꯩ ꯑꯅ ꯑꯁꯝꯕꯤꯗ ꯇꯧꯗꯅ ꯏꯃꯥꯟꯅꯕ ꯏꯕꯥꯅꯤ ꯂꯩꯃꯤꯟꯅꯕ ꯏꯕꯥꯅꯤꯁꯤ ꯊꯣꯡꯉꯒ ꯆꯥꯕꯕꯁꯤꯦ ꯑꯌꯨꯛꯁꯤ ꯑꯩꯅꯕ ꯑꯌꯨꯛꯁꯤ ꯃꯥꯅ ꯊꯣꯡꯉꯅꯤ ꯅꯨꯡꯗꯥꯡꯅ ꯑꯩꯅ ꯊꯣꯡꯉꯅꯤ ꯑꯗꯣ ꯁꯨꯝ ꯍꯥꯏ ꯀꯩꯅꯣ ꯌꯥꯝꯁꯨ ꯆꯠꯇꯅꯕꯅꯦ ꯑꯁꯝꯕꯤꯁꯨ ꯑꯣꯏꯅꯅꯦ ꯑꯌꯨꯛ ꯑꯌꯨꯛꯁꯤꯅ ꯑꯗꯨꯝ ꯄꯜꯁꯔꯤ ꯍꯋꯥꯏ ꯑꯗꯨꯝ ꯆꯥꯔꯦ ꯑꯗꯨꯒ ꯅꯨꯡꯗꯥꯡꯒꯨꯝꯕꯁꯤꯅ ꯏꯔꯣꯟꯕ ꯈꯪꯗꯦ ꯀꯩ ꯈꯪꯗꯦ ꯑꯗꯨꯝ ꯇꯧꯔ ꯍꯋꯥꯏꯁꯤ ꯇꯣꯏꯠꯔꯝꯕꯅꯤ ꯑꯩꯁꯨ ꯌꯨꯝꯗ ꯂꯥꯛꯄꯗꯒꯤꯩ ꯈꯔ ꯑꯗꯩ ꯑꯃꯨꯛ ꯉꯔꯥꯡ ꯅꯍꯥꯟꯒꯤ ꯑꯩꯈꯣꯏ ꯊꯧꯗꯣꯛ ꯊꯣꯛꯄꯒꯤ ꯑꯃꯨꯛ ꯉꯥ ꯆꯥꯛ ꯆꯥ ꯌꯥꯗꯕꯒꯤ ꯑꯃꯨꯛ ꯆꯥꯁꯤꯜꯂꯦ ꯑꯗꯨꯒ ꯑꯁ ꯊꯥꯎꯗꯤ ꯑ ꯐꯅ ꯆꯥꯁꯤꯜꯂꯦ
ꯀꯥꯏ ꯑꯣ ꯍꯕ ꯆꯕ ꯆꯄꯅꯤꯦ ꯌꯥꯔꯦ ꯑꯩꯗ ꯍꯥꯏꯗꯤ ꯣꯡ ꯆꯕ ꯊ
ꯎꯝ
ꯑꯁꯤ ꯌꯦꯁꯤꯗꯅ ꯍꯥꯎ ꯊꯕ
ꯍꯣꯏ
ꯑ ꯑꯗꯩ ꯄꯣꯠꯇꯣ ꯌꯨꯝꯗ ꯆꯥꯕꯒꯤ ꯃꯍꯥꯎꯒꯗꯤ ꯃꯣꯏꯅ ꯈꯔ ꯈꯦꯠꯅꯔꯛꯑꯅꯤ ꯐꯅ ꯅꯪ ꯊꯣꯂꯛꯇꯕ ꯈꯔ ꯀꯨꯏꯕ
ꯁꯍꯤꯁ ꯁꯍꯤꯅꯤ ꯐꯥꯔꯦ
ꯎꯝ
ꯑꯗꯨ ꯃꯥꯅꯦ
ꯎꯝ ꯊꯣꯛꯂꯛꯇꯕ ꯆꯍꯤ ꯑꯅꯤ ꯑꯨꯛ ꯐꯥꯖꯤꯜꯂꯛꯑꯕ꯭ꯔꯣ
ꯐꯗ ꯂꯩ ꯆꯥꯏ
ꯑꯩꯁꯦ ꯅꯪ ꯑꯗꯨ ꯑꯗꯨꯗꯤ ꯌꯨꯝ ꯄꯜ ꯃꯤꯁ ꯇꯧꯔꯝꯒꯅꯤ ꯑꯗꯨꯗꯤ ꯍ
ꯂ ꯀꯇ
ꯑꯣ ꯂꯣꯏꯗꯗꯤ ꯂꯣꯏꯁꯤ ꯂꯥꯛꯑꯒꯦꯅ ꯀꯩꯅꯣ ꯇꯧꯔꯒ ꯊꯣꯛꯇ꯭ꯔꯤꯉꯩꯗ ꯎꯝ ꯐꯔꯦ ꯅꯣꯏ ꯀꯩꯅꯣꯗꯤ ꯀꯌꯥ ꯎꯝ ꯅꯣꯏ ꯀꯩꯅꯣꯗꯤ ꯀꯌꯥ ꯂꯧꯒꯦ ꯔꯨꯝ ꯀꯀꯥꯒꯤ ꯕꯔꯥ ꯀꯩ ꯀꯩ ꯑꯦ ꯍꯣꯁꯇꯦꯜ ꯍꯣꯁꯇꯦꯜꯒꯤꯗꯨ ꯀꯌꯥ ꯂꯧꯕꯅꯣ ꯎꯝ ꯎꯝ ꯎꯝ
ꯊ ꯉꯁ ꯆꯥꯕꯩꯗꯤ ꯇꯨ ꯃꯥꯅ ꯄꯤꯑꯕ ꯁ ꯏꯗꯦ ꯁ ꯇꯔꯥ ꯆꯔ ꯌꯣ
ꯑꯣ ꯅꯨꯡꯉꯥꯏꯕ꯭ꯔꯥ ꯑꯗꯨꯝ ꯀꯩꯅꯣ ꯔꯨꯝ ꯀꯩꯀꯩꯗꯤ ꯐꯖꯅ
ꯐ ꯑ ꯃ ꯃꯦ ꯁꯥꯒꯣ ꯃꯩꯁꯦ ꯈꯔ ꯆꯥꯡ ꯅꯥꯏꯗꯦ ꯅꯤꯡꯊꯝ ꯊꯥꯗꯗꯤ ꯃꯩꯁꯨ ꯆꯥꯛ ꯏ
ꯑ
ꯁꯔꯛꯄꯁꯨ ꯑꯣꯏ ꯍꯥꯏꯗꯤ ꯑꯦꯁꯤ ꯀꯩꯀꯥ ꯁꯤꯖꯤꯟꯅꯕꯕꯁꯤ ꯀꯥ ꯍꯦꯟꯕꯅꯤꯅ ꯑꯩꯩ ꯆꯥꯡ ꯅꯥꯏꯗꯦ
ꯑꯣ ꯑꯁ ꯑꯩꯈꯣꯏꯁꯨ ꯔꯦꯟꯇ ꯂꯩꯅꯤ ꯇꯧꯔꯤꯗꯣ ꯎꯝ ꯍꯝ ꯑꯗꯣ ꯑꯩꯈꯣꯏꯁꯨ ꯀꯩꯅꯣ ꯇꯧꯋꯦ ꯏꯁꯤꯡ ꯏꯁꯤꯡ ꯌꯥꯝ ꯋꯥꯏꯑꯦ ꯀꯩꯅꯣꯗ ꯀꯥꯔꯦꯟ ꯊꯥꯗ ꯏꯁꯤꯡꯁꯤ ꯂꯩꯔ ꯑꯗꯨꯅ ꯎꯝ ꯃꯣꯏ ꯀꯩꯅꯣꯅ ꯇꯧꯗꯦꯕ ꯌꯨꯝꯕꯨꯅ ꯇꯧꯗꯦꯕ ꯑꯗꯣ ꯑꯩꯈꯣꯏꯅ ꯇꯧꯖꯩꯌꯦꯕ ꯑꯩꯈꯣꯏꯅ ꯈꯥꯏꯒꯠꯅꯔꯒ ꯑꯣꯏꯅ ꯇꯧꯖꯩꯕ ꯑꯗꯨꯅ ꯁꯦꯟꯁꯤ ꯈꯥꯏꯕꯗ ꯈꯥꯏꯕꯗ ꯌꯨꯝꯃꯨꯅ ꯇꯧꯕꯗꯨꯗꯤ ꯀꯥꯏꯗꯩ ꯀꯩ ꯍꯥꯏꯅꯤ ꯃꯣꯏꯅ ꯁꯤꯖꯤꯟꯅꯕꯗ ꯍꯥꯏꯗꯤ ꯈꯣꯟꯊꯤ ꯌꯥꯝ ꯆꯥꯗꯧꯒꯦ ꯍꯥꯏꯇꯥꯔꯦꯅꯦ ꯑꯩꯈꯣꯏꯅ ꯁꯤꯖꯤꯟꯅꯕꯒꯤ ꯆꯥꯡꯗꯨ ꯁꯤꯖꯤꯟꯅꯕꯗꯣ ꯃꯣꯏꯅꯌꯦꯞꯂꯤ ꯂꯤꯡꯁꯤꯟꯅꯧ ꯈꯣꯠꯂꯤꯅꯧ ꯇꯧꯗ ꯑꯗꯨꯝ ꯈꯔ ꯉꯥꯡ ꯈꯣꯠ ꯇꯧꯋꯦ ꯑꯗꯩꯗꯤ ꯀꯩꯅꯣ ꯇꯧꯗ ꯑꯩꯈꯣꯏ ꯃꯩ ꯈꯥꯏꯅꯁ ꯇꯧꯗ ꯈꯥꯏꯅꯔꯒ ꯂꯧꯗꯣꯏꯅꯦ ꯀꯠꯂꯦꯟ ꯍꯥꯏꯗ ꯑꯗꯨ ꯈꯨꯠꯁꯥ ꯑꯃ ꯀꯥꯂꯦꯟꯗꯗꯤ ꯁꯥꯕꯅꯤꯅ ꯏꯨꯖꯕꯩ ꯈꯣꯠꯄꯩ ꯇꯧꯕꯒꯤ ꯏꯁꯤꯡꯁꯦ ꯑꯁ ꯅꯨꯃꯤꯠ ꯅꯤꯅꯤ ꯍꯨꯝꯅꯤ ꯂꯩ ꯑꯗꯨꯝ ꯂꯧꯗꯣꯏꯅꯦ ꯃꯩꯒꯤꯒ ꯁꯦꯟꯁꯦ ꯑꯩꯈꯣꯏ ꯈꯥꯏꯅ ꯇꯧꯕ ꯃꯩꯁꯦ ꯑꯩꯈꯣꯏꯅ ꯑꯗꯨꯒ ꯄꯩꯁꯥꯁꯤ ꯆꯠꯈ꯭ꯔꯖꯥꯠꯅꯤ ꯐꯖꯅ
ꯍꯣꯏ ꯁꯥꯅ ꯊ ꯍ ꯆꯕ ꯌꯥꯗ ꯑꯣꯏ
ꯑꯣ ꯑꯗꯨꯗꯒꯤ ꯑꯃꯨꯛ ꯅꯪ ꯀꯩꯀꯩ ꯑꯃꯨꯛ ꯄꯨꯁꯤꯟꯖꯗ꯭ꯔꯦ
ꯄꯗꯤ ꯍꯥꯏꯗꯤ ꯒꯥꯔꯤ ꯌꯥꯏ
ꯐꯝ ꯇꯔ ꯑꯗꯨ
ꯎꯝ
ꯅꯪꯒꯤ ꯉꯥꯡꯕꯗꯨ ꯀꯩꯅꯣꯝ ꯈꯤꯇꯪ ꯉꯁꯥꯏ ꯅꯛꯁꯤꯜꯂ ꯉꯥꯡꯕꯗꯨꯅ ꯇꯥꯒꯨꯝ ꯇꯧꯏꯤ ꯄꯠ ꯄꯠ ꯇꯠ ꯄꯩ ꯇ ꯇꯧꯕ ꯋꯥꯏ
ꯑ ꯍꯣꯏ
ꯑꯩꯅ ꯑꯃꯨꯛ ꯈꯤꯇꯪ ꯈꯨꯠꯁꯤꯜꯂꯤ ꯌꯦꯡꯕ ꯍꯥꯏ ꯏꯌꯥꯔꯄꯣꯔꯠ ꯁꯤꯖꯤꯟꯅꯔ ꯉꯥꯡꯉꯦꯕ ꯅꯥꯀꯟ ꯅꯥꯕꯅ ꯥ ꯃꯄꯥ ꯊꯪꯕ ꯉꯥꯡꯒꯅꯤ
ꯑꯣ ꯑꯩꯁꯨꯅꯦ ꯑꯩꯅ ꯑꯃꯨꯛ ꯀꯩꯅꯣꯅꯦ ꯇꯧꯔꯤꯁꯦ ꯎꯝ ꯍꯥꯞꯆꯤꯜꯂꯤꯅꯦ ꯉꯁꯥꯏ ꯁꯨꯡꯇꯥ ꯇꯥꯟꯅꯗꯕ ꯌꯥꯎꯋꯦ ꯏꯃꯥꯟꯅꯕ ꯑꯃꯒ ꯇꯧꯀꯥꯟꯗꯣ ꯑꯗꯨꯗ ꯌꯥꯝ ꯄꯤꯛꯄ ꯍꯥꯏꯇꯥꯔꯦ ꯑꯩꯅ ꯉꯥꯡꯕꯅ ꯑꯗꯨꯝ ꯇꯥꯛ ꯍꯥꯏ ꯃꯥꯅ ꯉꯥꯡꯕꯗꯨꯅ ꯇꯥꯗꯕ ꯑꯗꯨꯒꯤ ꯑ ꯀꯩꯅꯣ ꯍꯥꯞꯄꯤꯅꯤ ꯕ꯭ꯂꯨꯇꯨꯠ ꯍꯥꯞꯄ ꯇꯧꯔꯦ ꯑꯗꯨꯝ
ꯅꯤꯋꯥ ꯅꯦꯋꯥꯛ ꯌꯥꯗ ꯌꯥꯗꯀꯥꯟꯗ ꯀꯃꯥꯏꯅ ꯇꯧꯕ ꯌꯥꯎ
ꯎꯝ ꯑꯣꯅꯦꯁꯤ ꯎꯝ ꯑꯩꯈꯣꯏꯁꯤ ꯍꯣꯏ ꯇꯧꯗꯅꯦ ꯑꯩꯈꯣꯏꯒꯤ ꯃꯄꯥꯁꯤ ꯈꯔ ꯖꯤꯑꯣꯒꯤꯅꯦ ꯈꯤꯇꯪꯗꯤ ꯅꯨꯡꯉꯥꯏꯇꯦ ꯕꯣꯜ ꯅꯪꯗꯤ ꯉꯁꯤꯗꯤ ꯌꯦꯡꯉꯣꯏꯗ꯭ꯔꯣ
ꯕꯨ ꯍꯣꯔꯦꯟ ꯇꯨꯝꯕꯔ ꯃꯈ ꯍꯥꯏꯒ ꯑꯗꯨꯗꯤ ꯑꯗꯨꯝ ꯍꯥꯏꯔ ꯉꯄꯗꯤ ꯌꯦꯡꯉ ꯑ ꯍꯥꯏꯗꯤ
ꯎꯝ ꯅꯣꯡꯉꯔꯝꯗꯥꯏꯗꯨꯗꯤ ꯊꯥꯖꯗ꯭ꯔꯦ ꯅꯣꯡꯉꯥꯜꯂꯝꯗꯥꯏꯗꯖꯨ ꯎꯄꯥꯏ ꯂꯩꯇꯦ ꯍꯥꯏꯗꯤ ꯀꯩꯒꯨꯝꯕ ꯑꯦꯂꯥꯔꯝ ꯊꯝꯃꯒ ꯍꯧꯒꯠꯂꯛꯑꯅ ꯍꯧꯒꯠ ꯍꯧꯒꯠꯂꯛꯈꯤꯗ꯭ꯔꯗꯤ ꯇꯣꯛꯑꯦ ꯑꯗꯨꯝ ꯁꯤꯔꯤ
ꯑ ꯃ ꯊ ꯍꯥꯏꯗꯤ ꯍꯛ ꯀꯁꯨ ꯍꯥꯏꯒ ꯍ꯫ ꯍꯥꯏꯗꯤꯅ ꯊꯥꯏꯋꯥ ꯍꯥꯏꯗꯤ ꯄꯨꯡ ꯇꯔꯨꯛ ꯃꯈꯥꯏ ꯇꯥꯔꯦꯠ ꯃꯈꯥꯏ ꯍꯧꯒꯠꯂꯒ꯫
ꯎꯝ꯫
ꯍꯥꯏ ꯕꯔ꯭ꯦꯛ ꯐꯁ ꯑꯃꯨꯛ ꯂꯧꯔꯨꯅꯤ꯫ ꯑ ꯕꯔ꯭ꯁ ꯀꯥꯇꯕꯨꯗ ꯐꯥꯁ ꯆꯥꯂꯨ ꯌꯥ ꯀꯅꯥ ꯂꯥꯛꯆ ꯅ꯫ ꯂꯥꯟꯁ ꯀ ꯂꯥꯟꯁ꯫ ꯄꯨꯡ ꯚꯔꯣ ꯃꯥꯈꯥꯏ ꯁꯨꯋꯥꯏ ꯄꯤꯌꯦ꯫
ꯎꯝ꯫ ꯑꯗꯨꯝ ꯄꯤꯕ ꯈꯣꯠꯄꯗꯤ ꯐ꯫ ꯐꯖꯅ ꯑꯗꯨꯝ ꯄꯤꯕ꯭ꯔꯥ ꯍꯥꯏꯗꯤ ꯑꯗꯨꯝ ꯆꯥꯕ ꯈꯣꯠꯄ ꯑꯗꯨꯝ ꯐ ꯅꯨꯡꯉꯥꯏꯕ ꯅꯠꯇ꯭ꯔꯣ꯫ ꯀꯃꯥꯏꯅ ꯇꯧꯋꯤ꯫
ꯍ ꯂꯩꯇ ꯆ ꯂꯩꯇ ꯌꯥꯗ ꯂꯩꯁꯦ꯫ ꯍꯥꯏꯗꯤ ꯑꯩꯈꯣꯏ ꯑꯗꯨꯒ ꯆꯥꯛ ꯑꯦꯟꯁꯥꯡ꯫ ꯏꯊꯧ ꯂꯥꯛꯄꯁꯤ ꯈꯦꯠꯅꯕ ꯃꯑꯣꯡ ꯑꯃ ꯂꯩꯉꯩꯁꯦ ꯑꯗꯨꯅ꯫ ꯍꯥꯎꯇꯦ ꯃꯁꯤ ꯃꯁꯤ ꯀ ꯃꯣꯏ꯫ ꯌꯦ ꯌꯥꯒ ꯈꯗ꯫
ꯍꯥ ꯍꯥ꯫ ꯍꯧꯂꯣ ꯍꯧꯒꯠꯂꯣ ꯌꯥꯈꯤꯗꯗ ꯎꯝ꯫ ꯐꯝꯒꯤꯕꯗꯩꯩ꯫
ꯆꯥꯛ ꯈꯨꯊꯣꯡꯅꯤ ꯃꯣꯏꯅ ꯃꯣꯏ ꯊꯣꯡꯉ ꯈꯨꯊꯣꯡ ꯆꯥꯛꯁꯤ꯫ ꯑꯩꯅ ꯁꯨꯝ ꯎ ꯀꯥꯟꯗ꯫ ꯄꯨꯔꯥ ꯏꯁꯤꯡ ꯃꯔꯛꯇꯒꯤ ꯀꯩꯅꯣ ꯆꯥꯖꯣꯡ ꯅꯨꯡꯕ ꯑꯆꯧꯕ ꯂꯧꯈꯠꯂꯛꯇꯣꯏ꯫ ꯏꯁꯤꯡ ꯃꯔꯛꯇ ꯑꯩ ꯆꯤꯔꯒ ꯂꯧꯈꯠꯂꯛꯇꯣꯏꯅꯦꯕ ꯑꯗꯨꯒ ꯆꯥꯛꯇꯣ ꯉꯥꯏꯍꯥꯛ ꯀꯟꯊꯔꯅꯤ ꯑꯩꯗꯤ ꯏꯁꯤꯡꯗꯣ ꯆꯦ꯫ ꯑ ꯑꯣꯏ ꯀ꯫ ꯏꯁꯤꯡꯅ ꯄꯨꯔꯥ ꯏꯁꯤꯡ ꯄꯤꯛ ꯊꯜꯂꯤ ꯀꯣꯟꯗꯨꯗꯅꯦ ꯆꯥꯕ ꯈꯣꯠꯂꯁ꯫
ꯐꯖꯔꯦꯅꯦ꯫
ꯑꯗꯗꯒꯤ ꯑꯗꯨꯝ ꯊꯣꯡ ꯑꯗꯗ꯭ꯔꯦ꯫
ꯀ ꯑꯗꯨꯗꯤ ꯑꯗꯨꯗꯤ ꯕꯦꯔꯥ ꯈꯔ ꯂꯩꯔꯦ꯫
ꯆꯥꯛꯇꯨ ꯀꯄꯨ ꯊꯑꯣ ꯂꯒꯅ ꯄꯔ꯫
ꯆꯥꯗ ꯌꯥꯗꯕꯩ ꯆꯥꯔꯤꯕ ꯑꯗꯨꯅꯤ ꯑꯥ꯫
ꯎꯝ꯫
ꯈꯥꯡꯖꯤꯜꯂꯣ ꯅꯥꯕ ꯂꯣꯏꯗꯣꯔꯃꯤꯅ꯫
ꯉꯥ ꯊꯣꯡꯕꯗ ꯉꯥ ꯊꯣꯡꯕꯗ ꯉ꯫ ꯑꯩ ꯉꯥ ꯆꯥꯗꯦ ꯑꯗꯨꯝ ꯒꯦꯁ ꯑꯁꯤ ꯀ꯫
ꯑꯗꯨꯅꯤ ꯍꯦꯅꯉꯣ꯫ ꯐꯖꯅꯥ ꯍꯥꯎꯔꯦꯅꯦ ꯉꯥꯗꯩꯩꯗꯤ ꯑꯗꯨꯅ ꯑꯂꯨꯆꯦꯞꯅ꯫
ꯌꯦꯟ ꯌꯦꯟꯐꯧ ꯌꯥꯔꯛꯇꯕ ꯍꯥꯏꯁꯤ ꯀꯗꯤ ꯂꯨꯔꯦ꯫
ꯑ ꯌꯦꯟ ꯅꯣꯡ ꯑꯗꯥ ꯌꯥ ꯆꯗꯦ꯫ ꯃꯣꯏ ꯁꯋꯥꯥꯏꯗꯤ ꯑꯩꯈꯣꯏ ꯑꯁꯣꯝꯗ ꯅꯠꯇ ꯆꯥꯂꯗꯦ꯫ ꯐꯖꯅ ꯁꯣꯛꯗꯣꯛ ꯆꯥꯝꯊꯣꯛ ꯈꯣꯠꯇꯣꯛꯄ ꯇꯧꯔꯤꯗꯅ ꯑꯗꯨꯃꯥꯏ ꯑꯦ ꯁꯤꯐꯥꯎꯕ ꯈꯔ ꯂꯧꯊꯠ꯫ ꯑꯁꯤꯗꯤ ꯑꯁ ꯃꯇꯣꯡꯒ ꯆꯕꯗ ꯀꯦ ꯏ ꯑꯁꯤꯕ꯫ ꯄꯥꯡꯊꯣꯡ ꯊꯣꯡꯕꯤꯅꯤ꯫ ꯗꯦ ꯑꯗꯩꯩ ꯈꯔꯥ ꯑꯥ꯫
ꯑꯗꯨ ꯌꯥꯔꯗꯤ ꯏꯂꯚꯦꯟ ꯇꯨꯌꯦꯜꯞꯀꯤ ꯑꯩꯈꯣꯏꯅ ꯑꯦꯛꯁꯔꯁꯥꯏꯁꯇ ꯑꯦꯛꯁꯔꯁꯥꯏꯁ ꯇꯧꯔꯛꯑꯦꯕ ꯑꯗꯨꯗ ꯂꯩꯔꯛꯄꯗꯣ꯫ ꯑꯗꯨꯏꯗꯤ ꯌꯥꯝꯅ ꯆꯥꯕꯒꯤꯗꯤ ꯍꯣꯁꯇꯦꯜ ꯑꯣꯏꯔꯒꯁꯨ ꯑꯗꯨꯃꯗꯤ ꯌꯥꯝ ꯅꯨꯡꯉꯥꯏꯈꯤ꯫ ꯑꯗꯒꯤ ꯕꯣꯔꯗꯤꯡꯗ ꯅꯥꯏꯟ ꯇꯦꯟ ꯕꯣꯔꯗꯤꯡ ꯂꯩꯔꯛꯄꯗꯨꯕꯨꯗꯤ ꯈꯔ ꯌꯥꯈꯤꯗꯦ ꯑꯗꯨꯒ꯫ ꯏꯂꯚꯦꯟ ꯇꯨꯌꯦꯞꯀꯤꯗꯨꯃꯗꯤ ꯑꯗꯨꯝ ꯌꯥꯒꯦ ꯐꯅ ꯆꯥꯕ ꯑꯩꯈꯣꯏ ꯌꯥꯝ ꯅꯥꯟꯅ ꯅꯥ꯫ ꯍꯥꯟꯅꯁꯨ ꯑꯗꯨꯝ ꯇꯧꯕ ꯍꯥꯏꯇꯥꯔꯦꯅꯦ ꯑꯗꯨꯒ ꯍꯋꯥꯏꯒꯨꯝꯕ ꯑꯣꯏꯔꯣ ꯑꯗꯒꯤ ꯎꯠꯇꯤꯒꯨꯝꯕ ꯑꯣꯏꯔꯣ꯫ ꯄꯤꯕꯁꯦ ꯍꯥꯏꯗꯤ ꯑꯗꯨꯝ ꯌꯥꯝ ꯀꯩꯅꯣ ꯇꯧꯕ ꯄꯤꯌꯦ ꯑꯗꯨꯒ ꯑꯇꯣꯞꯄ ꯍꯣꯁꯇꯦꯜꯒꯤꯗꯤ ꯌꯥꯝ ꯍꯥꯎꯅꯗꯦ ꯈꯣꯠꯇꯦ ꯍꯥꯏꯕꯒꯤ ꯀꯝꯄ꯭ꯂꯦꯟ ꯑꯗꯨꯨꯝ ꯂꯥꯛꯄꯗꯣ ꯑꯩꯈꯣꯏꯗꯤ ꯑꯗꯨꯒꯤꯗꯨ ꯇꯧꯈꯤꯗꯦꯕ ꯌꯥꯝ ꯐꯈꯤ ꯍꯥꯏꯇꯥꯔꯦ ꯃꯐꯝꯗꯣ
ꯁ ꯑꯩꯗꯣ ꯑ ꯑꯩꯅ ꯂꯩꯔꯛꯄ ꯍꯥꯏꯗꯤ ꯑꯗꯨ ꯐꯤꯉꯦ ꯀ꯭ꯂꯥꯁꯔꯤ ꯐꯣꯔꯁꯗꯇꯅꯝꯦ
ꯎꯝ
ꯑꯗꯨ ꯑꯗꯨꯝ ꯍꯥꯏꯗꯤ ꯃꯍꯥꯎꯗꯣ ꯍꯥꯏꯗꯤ ꯑꯩꯈꯣꯏ ꯑꯗꯨꯝ ꯅꯥꯀꯟꯒꯤ ꯈꯤꯇꯣ ꯑꯗꯨꯝꯣꯏ ꯂꯝ ꯅꯣꯝꯒꯤꯇꯣ ꯊꯣꯡꯗꯤꯦ ꯑꯗꯨꯝ ꯃꯍꯥꯎꯗ ꯑꯗꯨꯝ ꯍꯥꯏꯗꯤ ꯈꯤꯇꯪ ꯈꯤꯇꯪ ꯍꯥꯎꯗꯕ ꯈꯦꯠꯅꯔꯁꯨ ꯑꯗꯨꯝ ꯊꯣꯡꯒ ꯃꯥꯟꯅꯕꯗ ꯆꯥꯕꯗ ꯄꯨꯨꯝꯥꯕ
ꯑꯣ
ꯑꯁ ꯃꯣꯏꯁꯨ ꯅꯥꯀꯟꯁꯤꯅ ꯈꯨꯊꯣꯡꯁ ꯄꯨꯔꯥ ꯇꯣꯉꯥꯟꯕ ꯑꯃ ꯀꯔꯤ ꯈꯨꯊꯣꯡꯅꯣ ꯊꯣꯡꯉꯤꯅꯣ
ꯇꯥꯗꯔꯦ
ꯑꯥꯎ ꯚꯥꯏ ꯊꯥꯎꯁꯤꯁꯨ ꯑꯐꯕ ꯊꯥꯎꯗꯤ ꯑꯣꯏꯗ꯭ꯔꯅꯤꯅ ꯑꯥꯎ ꯇꯅꯤ ꯋꯥꯖꯟ ꯊꯥꯛꯄ ꯑꯩ ꯇꯥꯏꯃꯤꯡꯁꯦ ꯃꯣꯏꯗꯤ ꯈꯪ ꯅꯠꯇꯕꯤꯗ ꯄꯇꯥꯛ ꯀꯞꯆꯤꯟꯗꯣꯏ ꯑꯩꯈꯣꯏꯅ ꯁꯅ ꯇꯥꯏꯃꯤꯡ ꯥꯏꯔꯒ ꯐꯥꯎꯕ ꯂꯩꯩꯗꯕ ꯇꯥꯏꯃꯤꯡ ꯊ
ꯑꯗꯨꯗꯤ ꯅꯪ ꯅꯁꯥꯗꯤ ꯐꯅ ꯁꯣꯜꯂꯝꯗꯧ ꯃꯥꯜꯂꯦ ꯇꯥꯁꯦ
ꯍꯥꯟꯅ ꯆꯪꯉꯝꯗꯥꯏꯗꯗꯤ ꯋꯦꯠ ꯁꯚꯦꯟꯇꯤ ꯍꯥꯏꯗꯤ ꯈꯔ ꯁꯥꯟꯅ ꯈꯣꯠꯅ ꯇꯧꯔꯒ ꯍꯥꯏꯗꯤ ꯌꯥꯝ ꯁꯥꯟꯅꯔꯛꯑꯦꯕ ꯍꯣꯔ ꯏꯁꯥꯥꯁ ꯑꯗꯨꯝ ꯐꯤꯠ ꯑꯣꯏꯔꯁꯨ ꯆꯪꯉꯛꯄꯅꯦ ꯍꯧꯖꯤꯛ ꯌꯥꯗꯗ ꯐꯥꯏꯠꯁꯨ ꯍ
ꯁꯨ ꯁꯤꯛꯁꯇꯤ ꯐꯥꯏ ꯅꯈꯥꯏ ꯅꯪ ꯎ ꯅꯪ ꯀꯌꯥ ꯋꯥꯡꯒꯦ ꯋꯥꯡꯕ ꯍꯥꯏꯠꯇꯣ
ꯍꯣꯏ ꯀꯥꯏ
ꯏꯟ ꯅꯥꯏꯟ ꯑꯣꯏ ꯅꯥꯏꯟ ꯑꯣꯏꯗꯤ ꯅꯪ
ꯑꯥꯏ ꯇꯤ ꯑꯣꯏꯕ ꯑꯥꯏ ꯇꯤ ꯑꯣꯏꯕꯥꯏ ꯐꯪꯗꯦ
ꯑꯦꯁ ꯑꯗꯨꯗꯤ ꯅꯥꯕ ꯅꯪ ꯑꯗꯨꯗꯤ ꯇꯥꯔꯦ ꯐꯖꯅ ꯋꯦꯠꯇꯣ ꯑꯩ ꯍꯣꯏ ꯁꯚꯦꯟꯇꯤꯒꯠ ꯅꯥꯏ ꯍꯥꯏꯅꯦ ꯑꯩ ꯑꯩꯅ ꯇꯥꯔꯤꯁꯦ ꯑꯗꯨꯒ ꯀꯩꯅꯣꯅ ꯍꯥꯏꯠꯅ ꯍꯣꯏ ꯑꯩꯁꯨ ꯑꯦꯠꯇꯤ ꯌꯧꯔꯒ ꯑꯦꯠ ꯈꯔꯗꯤ ꯍꯦꯜꯂꯒ ꯅꯥꯏꯟꯁꯨ ꯌꯧꯗꯕꯒ ꯍꯥꯏꯗꯣꯔꯤꯕ꯭ꯔꯥ ꯑꯗꯨꯃꯥꯏꯅ ꯑꯣꯏꯕꯤ ꯁꯥꯏꯖꯅꯦꯕ ꯑꯩꯁꯨ ꯑꯗꯨꯐꯥꯎꯗ ꯑꯁ ꯅꯪ ꯁꯤꯛꯁꯇꯤ ꯑꯣꯏꯇꯥꯔꯗꯤ ꯅꯪ ꯌꯥꯎꯔꯝꯃꯔꯣꯏꯅ
ꯁ ꯀ ꯁꯤꯕ ꯁꯤꯗꯗꯂ ꯏꯂ ꯀ ꯌꯥ꯭ꯔꯣ ꯍꯌꯦꯡ ꯑꯩꯅꯁꯨꯨ ꯌꯨꯝꯊꯑꯒ ꯆꯥꯒꯦ ꯈꯖ ꯂꯩ ꯅꯕ ꯏꯃꯥꯟꯅꯕꯖꯒ ꯅꯤ ꯑꯁꯃꯤꯠꯇ ꯄꯦ ꯍ ꯇ ꯐꯅ ꯊ ꯇ ꯍ ꯆꯔ
ꯑꯩꯅ ꯑꯃꯨꯛꯀ ꯄꯨꯔꯥ ꯀꯩꯅꯣꯅꯤ ꯊꯝꯅꯤꯡꯉꯤꯁꯦ ꯍꯧꯖꯤꯛ ꯁꯚꯦꯟꯇꯤꯒꯤ ꯆꯥꯡꯅꯦ ꯇꯝꯅꯤꯡꯉꯤꯁꯦ ꯑꯗꯣ
ꯑꯩ ꯑꯣꯏꯗꯒꯤ ꯋꯥ ꯆꯥꯡꯉꯅꯤ ꯑꯩ ꯍꯥꯟꯅ ꯂꯩꯔꯝꯃꯤ ꯆꯥꯡꯁ ꯏꯁꯥꯗ ꯑꯗꯨꯝ ꯆꯞ ꯆꯥꯕ ꯆꯥꯡ ꯑꯣꯏꯌꯦꯕ ꯦꯥ꯭ꯔꯦ
ꯑꯗꯨꯒꯤ ꯍꯧꯔ ꯍꯧꯔꯒꯦꯅ ꯑꯩꯁꯨ ꯈꯔ ꯇꯧꯔꯝꯃꯤꯕꯅꯁ ꯑꯩ ꯍꯟꯗꯛꯇ ꯁꯚꯦꯟꯇꯤꯒ ꯇꯨꯗꯩꯅꯦ ꯑꯩꯅ ꯍꯦꯟꯒꯠꯂꯛꯏꯁꯤꯦ ꯖꯔ ꯍꯥꯏꯔꯒ ꯑꯗꯨꯝ ꯁꯦꯟꯇꯤ ꯇꯨꯗꯩ ꯐꯣꯔ ꯐꯥꯏꯚ ꯁꯤꯛꯁ ꯑꯅꯤ ꯑꯅꯤ ꯑꯅꯤꯨꯝ ꯇꯧꯔ ꯑꯣꯂꯨ ꯑꯣꯜꯂꯨꯀꯅꯗꯩ ꯃꯑꯣ ꯑꯩꯉꯣꯟꯗ ꯂꯩꯔꯝꯗꯏꯁꯤꯀꯣ ꯕꯦꯔꯥ ꯄꯅ ꯇꯥꯈꯔꯦ ꯌꯨꯝ ꯊꯣꯛꯣꯂꯀꯥꯟꯗ ꯍꯥ ꯐꯖꯅ ꯇꯧꯔꯣ ꯑꯗꯨꯅ ꯁꯤ ꯑꯃꯨꯛꯀꯔ